ꯍꯜꯂꯣ
ꯑꯥ-ꯋꯥꯏꯊꯧꯒꯤꯔꯥ
ꯑꯣ ꯇꯥꯌꯦ ꯇꯥꯔꯦ
ꯑꯣ ꯀꯩꯗꯧꯔꯝꯃꯤꯅꯣ
ꯑꯁ ꯑꯗꯨꯝ ꯆꯥꯛ ꯇꯣꯛꯄꯒꯤ ꯚꯥꯏ ꯍꯆꯤꯛ ꯂꯥꯡꯉꯝꯃꯤꯌꯦ ꯃꯥꯡꯉꯣꯟꯗ ꯐꯝꯃꯒ
ꯀꯨꯝꯃꯩ ꯍꯔꯥꯎ ꯆꯠꯈꯤꯗꯕ ꯀꯨꯏꯔꯦꯗꯥ ꯏꯇꯥꯎꯕꯤ
ꯑꯁ ꯆꯠꯈꯤꯗꯕ ꯀꯨꯏꯔꯦꯅꯤꯍꯦ ꯅꯪ ꯍꯥꯏꯔꯒ ꯃꯃꯥꯡꯒꯤ ꯌꯥꯎꯁꯪꯖꯗ ꯆꯠꯁꯦ ꯍꯥꯏꯔꯒ ꯆꯠꯍꯧꯗꯦ ꯑꯨꯛꯇꯪ ꯂꯥꯛꯏꯕ ꯌꯥꯎꯁꯤꯡꯪꯗꯁꯨ ꯑꯨꯛꯇꯪ ꯃꯌꯥꯝꯗꯣ ꯄꯨꯠꯅꯕ ꯇꯧꯁꯤꯗꯅ
ꯌꯥꯎꯁꯪꯒ ꯂꯣꯏ ꯇꯣꯛꯈ꯭ꯔꯣꯅꯦ ꯑꯗꯨꯗ ꯀꯨꯝꯍꯩ ꯑꯀꯟꯕ ꯑꯃ ꯂꯩꯗꯣꯔꯤ ꯅꯪ ꯅꯤꯡꯁꯤꯡꯗꯕꯣ
ꯀꯔꯝꯕ ꯀꯨꯝꯍꯩꯅꯣ ꯏꯇꯥꯎꯅ ꯍꯥꯏꯖꯔꯤꯕꯣ
ꯑꯁ ꯑꯣ ꯌꯧꯔꯛꯑꯕꯅꯦ ꯌꯧꯔꯛꯑꯕꯅꯦ ꯎꯗꯥꯗꯥꯅꯗꯥ ꯈꯨꯗꯤꯡꯒꯤ ꯆꯥꯛ ꯆꯥꯗꯕꯤ ꯀꯨꯝꯍꯩꯗꯣ
ꯅꯨꯡꯗꯥꯡ ꯅꯨꯡꯗꯥꯡ ꯈꯨꯗꯤꯡꯒꯤ ꯆꯥꯛ ꯆꯥꯗꯕꯤ ꯀꯨꯝꯍꯩꯁꯦ ꯀꯔꯝꯕ ꯀꯨꯝꯍꯩꯩꯅꯣꯅꯦ
ꯑ ꯅꯪꯗꯤ ꯞ ꯇꯗꯤꯍꯦꯚꯥꯏ ꯑꯩ ꯍꯥꯏꯌꯛꯑꯣ ꯍꯥꯏꯕ꯭ꯔꯣ
ꯍꯥꯏꯔꯣꯑꯣ ꯍꯥꯏꯔꯣꯑꯣ ꯍꯥꯏꯔꯣꯑꯣ
ꯑꯣ ꯒꯅꯥꯊ ꯃꯤ ꯂꯥꯎꯑꯣꯕ ꯀꯥꯡꯇꯣꯛꯎꯕ ꯅꯨꯡꯉꯥꯏꯕ꯭ꯔꯥ
ꯑꯣ ꯀꯥꯡ ꯀꯥꯡꯗꯣ
ꯑꯥ
ꯑꯣ ꯑꯁ ꯀꯥ ꯍꯏꯅꯦ ꯀꯥꯡꯁꯤ ꯀꯨꯏꯔꯝꯃꯔꯣꯏꯅꯦ
ꯀ ꯍ ꯍꯥꯁꯤ ꯇꯪ ꯉꯥꯏꯅꯦ
ꯑꯣ ꯑꯁ ꯀꯥꯡ ꯍꯥꯏꯔꯒ ꯑꯉꯥꯡ ꯑꯉꯥꯡ ꯑꯣꯏꯔꯤꯉꯩ ꯅꯤꯡꯁꯤꯡꯉꯛꯏꯅꯦꯍꯦꯛ ꯀꯥꯡꯗꯣ
ꯅꯪꯅꯒ ꯀꯥꯡ ꯆꯤꯡꯗꯅ ꯅꯪ ꯀꯩꯅꯣꯒ ꯇꯧꯔꯛꯇ꯭ꯔꯣ ꯅꯣꯏꯕꯥꯗꯒ ꯑꯦ ꯁꯤꯛꯁ ꯔꯥꯎꯟ ꯂꯩꯕꯤꯌꯨ ꯁꯤꯛꯁ ꯔꯥꯎꯟ ꯂꯩꯕꯤꯌꯨ ꯀꯥꯏꯅꯒ
ꯑꯣꯏ ꯌꯦ ꯇ ꯇꯧꯔꯛꯏꯕꯅꯤꯅꯦꯍ ꯁꯤꯛꯁ ꯋꯥꯟ ꯂꯩꯅꯦ ꯑꯗꯨꯗꯤ ꯑꯩꯈꯣꯏꯒꯤ ꯑꯁꯥꯡꯕꯤ ꯑꯃ ꯂꯩꯗꯥꯅꯦ ꯃꯔꯤ ꯃꯀꯣꯟ ꯍꯥꯞꯄ ꯌꯥꯕꯤ
ꯣꯕꯂꯥ ꯃꯔꯨ ꯍꯥꯄꯤꯗꯣ ꯊ ꯊ ꯊ ꯊ ꯆꯥ ꯄꯤꯗꯣ
ꯍꯗꯅꯀꯣ ꯀꯝ ꯅꯨꯡꯉꯥꯏꯔꯤꯁꯦ ꯑꯗꯩꯗꯤ ꯕꯦꯂꯨꯟ ꯀꯥꯝꯕꯤ
ꯎꯝ
ꯑꯁ ꯑꯩꯈꯣꯏ ꯏꯕꯣ ꯑꯩꯈꯣꯏꯅ ꯇꯧꯕ ꯀꯥꯡꯗ ꯌꯥꯝ ꯁꯥꯊꯤꯔꯛꯏꯗ ꯑꯩꯈꯣꯏꯒꯤ ꯂꯩꯀꯥꯏ ꯂꯩꯕ ꯀꯥꯡ ꯆꯤꯡꯗ ꯃꯔꯅ ꯑꯩꯈꯣꯏꯒꯤ ꯊꯣꯡꯒꯥꯟ ꯈꯨꯗꯤꯡꯒꯤ ꯀꯩꯅꯣ ꯀꯠꯇ꯭ꯔꯣ ꯑꯩꯈꯣꯏꯒꯤ ꯂꯥꯏ ꯍꯩꯗꯥꯛ ꯀꯠꯇ꯭ꯔꯣ ꯑꯩ ꯌꯥꯝ ꯅꯅꯤꯡ ꯇꯧꯒꯔꯕꯒꯤꯅꯤꯅꯦ ꯑꯉꯥꯡ ꯑꯣꯏꯔꯤꯉꯩꯗ
ꯂꯤꯔꯣ ꯀꯩꯗꯧꯔꯒꯦꯗꯣ
ꯀꯃꯥꯏꯅ ꯇꯧꯒꯦꯗ ꯑꯩꯈꯣꯏꯒꯤ ꯕꯥꯃꯣꯟ ꯑꯩꯈꯣꯏ ꯁꯦꯟꯅꯕ ꯌꯥꯎꯋꯗꯅ ꯕꯥꯃꯣꯟꯖꯨ ꯌꯥꯎꯋꯤꯗꯅ ꯃꯣꯏ ꯁꯦꯟꯅꯕ ꯑꯃ ꯅꯤꯒ ꯌꯥꯎꯋꯗꯅ ꯑꯩꯈꯣꯏ ꯑꯔꯥꯡꯕꯝ ꯍꯥꯏꯇꯥꯔꯦꯅꯦ ꯃꯣꯏ ꯃꯣꯏꯅ ꯑꯩꯈꯣꯏꯒꯤ ꯃꯤ ꯍꯩꯔꯨꯛ ꯀꯠꯄꯗꯣ ꯑꯗꯨꯗꯣ ꯃꯨ ꯂꯥꯏꯒꯤꯗ ꯆꯟꯒꯤꯗ꯭ꯔꯥ ꯑꯗꯨꯒ ꯈꯔꯗꯤ ꯑꯗꯨꯝ ꯃꯤ ꯃ ꯃꯈꯣꯏ ꯄꯤꯊꯣꯔꯛꯏꯗꯅ
ꯑꯥ
ꯑꯗꯩꯗꯨꯗ ꯑꯩꯅ ꯌꯥꯝ ꯄꯥꯝꯕ ꯀꯤꯍꯣꯡꯝ ꯐꯖꯕ ꯑꯃ ꯌꯥꯎꯕ ꯍꯥꯏꯇꯥꯔꯦꯅꯦ ꯄꯩꯒꯤ ꯍꯧꯖꯤꯛꯀꯤ ꯑꯩꯒꯥꯁꯤꯅ ꯀꯤꯍꯣꯡꯕ ꯑꯆꯧꯕꯗꯣ ꯇꯥꯕ ꯂꯥꯎ ꯄꯥꯏꯈ꯭ꯔꯦ ꯑꯗꯨꯒ ꯑꯇꯩꯁꯤꯅ ꯃꯣꯏꯒꯤ ꯆꯨꯖꯥꯛꯀꯨꯝꯕ ꯀꯥꯞꯄꯁꯨꯅ ꯄꯤꯊꯣꯔꯛꯄꯗꯨꯅꯤꯗ ꯑꯩꯅ ꯑꯥꯁ ꯀꯤꯍꯣꯝꯁꯦ ꯑꯩ ꯑꯣꯏꯗ ꯌꯥꯗꯤꯁꯤꯅꯦ ꯑꯩꯅ ꯈꯜꯂꯤꯖꯤ ꯅꯨꯃꯤꯠ ꯀꯣ ꯍꯦꯇ ꯀꯟꯗꯒꯤ ꯏꯟꯗꯤꯁꯜꯂꯛꯑꯒ ꯑꯩꯒꯅꯦ ꯇꯛ ꯑꯩꯅ ꯀꯤꯍꯣꯝꯗꯣ ꯍꯛꯇ ꯂꯥꯝꯕꯅꯦꯕ ꯆꯣꯡꯖꯜꯂꯒ ꯑꯩꯒꯒꯦꯅꯛ ꯈꯥꯡꯕꯗꯅ ꯈꯨꯅꯤꯡꯒꯤꯗ ꯋꯥꯏꯈꯥꯇ ꯁꯗꯅ
ꯃꯊꯣꯡ ꯆꯥꯗꯦꯗꯀꯣ ꯅꯪꯖꯦ
ꯂꯣꯡꯅ ꯇꯥꯔ ꯑꯩꯒ ꯀꯤꯍꯣꯝꯕꯨꯗꯤ ꯂꯥꯛꯂꯤꯕ ꯑꯩꯒꯥꯟꯗꯨꯅ ꯇꯥꯟꯅꯔꯛꯄꯨ ꯉꯥꯏꯍꯥꯛꯇꯪꯅꯤꯕꯣ ꯑꯩꯅ ꯆꯦꯟꯕꯁꯤꯗꯤꯀꯣ ꯀꯤꯍꯣꯝ ꯂꯥꯛꯄꯅꯦ ꯑꯩꯒ ꯍꯥꯠꯇꯣ ꯇꯧꯗꯪ ꯉꯥꯏꯔꯝꯅꯦ ꯑꯩꯅ
ꯀꯥꯡꯗꯤ ꯅꯨꯡꯉꯥꯏꯕꯅꯤ ꯍꯦ ꯚꯥꯏ ꯎꯝ
ꯀꯥꯡꯖꯦ ꯑꯩꯗꯤ ꯚꯥꯏ ꯀꯥꯡꯗꯩꯁꯦ ꯀꯥꯥꯎꯔꯦꯅꯤꯍꯦ
ꯑꯦ ꯀꯥꯎꯔꯅꯨ ꯀꯥꯎꯔꯅꯨ ꯑꯗꯣ ꯍꯟꯗꯛꯇꯤ ꯑꯁꯤꯒꯤ ꯑꯩꯈꯣꯏꯒꯤ ꯒꯣꯕꯤꯟꯗꯁꯦ ꯁꯤꯗ ꯒꯣꯕꯤꯟꯒ ꯒꯤꯔꯤ ꯂꯩꯁꯥꯕꯤ ꯃꯌꯥꯝ ꯐꯅꯦꯛ ꯐꯤꯕꯣꯛ ꯁꯦꯠꯇꯅ ꯊꯣꯛꯂꯛꯀꯅꯤꯗꯅ
ꯍꯣꯏꯅꯦ ꯍꯣꯏꯅꯦ
ꯃꯁꯛ ꯐꯖ ꯐꯖꯕ ꯌꯥꯎꯔꯛꯀꯅꯤ ꯌꯦꯡꯉꯨꯖꯤꯔꯣ
ꯑꯦ ꯌꯥꯏꯌꯦ ꯌꯥꯏꯌꯦ ꯑꯦ ꯑꯩꯈꯣꯏ ꯄꯥꯈꯪ ꯑꯣꯏꯔꯤꯉꯩꯁꯤꯗ ꯈꯔ ꯌꯦꯡꯗꯅ ꯀꯩꯅꯣꯅꯤ
ꯀ ꯅꯪ ꯄꯀꯝ ꯄꯨꯁꯤꯅꯦ ꯀꯥꯎ ꯃꯥ ꯂꯩꯦꯗ ꯄꯥꯏ ꯀꯨꯃ ꯌꯥꯔ ꯑ ꯑꯗ ꯀꯨꯃ ꯌꯥꯔ ꯑꯎ ꯑꯗ ꯆ ꯀꯁꯦ ꯌꯥꯗꯌꯦ
ꯃꯟꯒꯤꯗ ꯍꯧꯖꯤꯛꯁꯤ ꯏꯕꯣ ꯂꯨꯔꯤꯁꯦ ꯂꯧꯒꯤ ꯃꯇꯝ ꯌꯧꯁꯤꯜꯂꯛꯄꯁꯤꯗꯤ ꯃꯊꯥ ꯁꯥꯔꯤꯁꯤꯦꯕꯣ
ꯂꯧꯁꯨ ꯂꯧꯅꯤ ꯂꯧꯁꯨ ꯁꯣꯏꯗꯅꯕ ꯇꯧꯅꯤ ꯀꯥꯡ ꯀꯣꯏꯕꯁꯨ ꯆꯠꯅꯤ ꯀꯩꯅꯣꯅꯦ ꯅꯪ ꯉꯥꯡꯉꯤꯗꯨꯕꯣ
ꯑꯩꯈꯣꯏꯁꯦ ꯍꯟꯗꯛꯁꯦ ꯑꯩꯈꯣꯏꯒꯤ ꯕꯥꯁꯦ
ꯑꯥ
ꯃꯁꯥ ꯈꯔ ꯑꯍꯜꯁꯤꯗ ꯑꯣꯏꯔꯛ ꯁꯣꯟꯖꯜꯂꯛꯄ ꯑꯗꯨꯗꯨꯅ ꯂꯧꯏ ꯊꯕꯛꯁꯦ ꯑꯩꯉꯣꯟꯗ ꯂꯣꯏꯅ ꯇꯁꯤꯜꯂꯛꯄ ꯑꯗꯨꯗꯨꯅꯅꯦ ꯑꯩꯅ ꯍꯟꯇꯛꯁꯦ ꯆꯠꯊꯣꯛ ꯃꯄꯥꯡ ꯐꯪꯗꯕꯤꯗ ꯂꯩꯔꯤꯦ ꯀꯥꯡꯒ ꯀꯥꯎꯕꯩ ꯂꯧꯕꯨꯛꯀꯤ ꯌꯣꯛꯈꯠꯅ ꯂꯩꯔꯦ ꯍꯧꯖꯤꯛꯁꯦ
ꯑꯣ
ꯑꯗꯨ ꯑꯗꯨꯒꯤꯅꯤꯗ ꯑꯦ ꯏꯇꯥꯎꯅ ꯍꯥꯏꯔꯕꯅꯤꯅ ꯑꯝꯇꯪ ꯅꯨꯃꯤꯠꯇꯨꯗꯤ ꯀꯥꯏꯊꯣꯛꯑ ꯆꯠꯇꯥꯥꯔꯦꯗꯅ
ꯑꯦ ꯆꯠꯠꯇꯄ ꯌꯥꯔꯣꯏ ꯑꯣꯏ ꯆꯠꯠꯇ ꯌꯥꯔꯣꯏ ꯑꯣꯏ ꯍꯣꯏꯒꯤ ꯂꯩꯀꯥꯏ ꯂꯩꯦꯈꯥꯏꯒꯤ ꯕꯥꯃꯣꯟꯒꯤ ꯀꯥꯡ ꯑꯩꯈꯣꯏꯒꯤꯣ ꯄꯥꯂꯤ ꯇꯥꯕ ꯅꯨꯃꯤꯠꯇꯒ ꯈꯦꯆꯤ ꯆꯥꯕ ꯉꯥꯛꯇ ꯍꯥꯎꯕꯅꯤꯍꯦ
ꯑꯗꯨꯕꯨꯗꯤ ꯌꯨꯝꯗ ꯇꯧꯕꯕꯨꯗꯤ ꯚꯥꯏ ꯑꯩꯈꯣꯏꯒꯤ ꯑꯩꯈꯣꯏ ꯄꯕꯥꯉꯣꯟꯗꯒ ꯑꯩꯈꯣꯏꯒꯤ ꯀꯩꯅꯣ ꯊꯝꯂꯗ ꯌꯣꯟꯕ ꯀꯩꯅꯣꯗꯣ ꯐꯦꯁꯤꯗꯣ ꯃꯍꯥꯎ ꯑꯗꯨ ꯌꯧ ꯀꯌꯥꯕ ꯌꯨꯝꯗ ꯁꯥꯥꯖꯕꯅꯣ
ꯌꯧꯗꯦꯅꯦ ꯀꯩꯒꯤꯅꯣ ꯈꯪꯗꯦ ꯍꯥꯏꯕ ꯑꯩꯣꯏ ꯌꯨꯝ ꯌꯨꯝꯕꯨꯁꯨꯥꯎ ꯍꯥꯎꯇꯕꯒꯤ ꯅꯠꯇꯦꯕꯀꯣ ꯑꯣ ꯑꯗꯨ ꯑꯣꯏꯔꯁꯨ ꯁꯨꯝ ꯊꯣꯛꯑꯒ ꯀꯥꯡꯗꯒꯤ ꯃꯣꯏꯒꯤ ꯉꯥꯏꯔꯒ ꯂꯥꯛꯑꯒ ꯊꯥꯔꯒ ꯃꯌꯥꯝ ꯃꯔꯛꯇꯒ ꯆꯥꯕꯒꯤ ꯅ ꯀ ꯂꯩꯗꯅ ꯑꯗꯨꯅꯦꯕ ꯑꯗꯨꯒꯤ ꯃꯍꯥꯎꯗꯣ ꯌꯨꯝꯗ ꯌ ꯌꯧꯗꯦꯕ
ꯍꯣꯏ ꯑꯗꯨꯅꯤꯅꯦ ꯑꯩ ꯉꯥꯜꯂꯤ ꯑꯩꯈꯣꯏꯅ ꯈꯦꯁꯤ ꯌꯨꯝꯗ ꯑꯗꯨꯝ ꯃꯌꯥꯝ ꯆꯥꯔꯦ ꯑꯗꯣ ꯕꯥꯃꯣꯟꯒꯤꯔ ꯆꯥꯕꯗꯗꯤ ꯌꯥꯝꯅ ꯃꯍꯥꯎꯒꯤ ꯇꯣꯉꯥꯟꯕ ꯍꯥꯏꯇꯥꯥꯔꯦꯅꯦ
ꯑ
ꯑꯗꯨꯅꯦ ꯑꯩꯈꯣꯏꯒꯤ ꯀꯥꯏꯗ ꯊꯝꯅꯥꯗ ꯍꯥꯞꯄ ꯕꯥꯥꯏ ꯁꯤꯅꯁꯨ ꯍꯦꯜꯂꯤꯀꯣ ꯃꯍꯥꯎꯁꯦ
ꯍꯦꯜꯂꯦ ꯊꯧꯅꯥꯗ ꯍꯥꯞꯄꯖꯅ ꯍꯦꯜꯂꯦ ꯀꯣꯟꯗ ꯆꯥꯕꯕꯨꯗꯦ
ꯑꯍꯣꯏꯅꯦ ꯑꯁ ꯑꯗꯣ ꯀꯨꯝꯍꯩ ꯍꯔꯥꯎꯗ ꯑꯩꯅ ꯈꯔ ꯄꯥꯝꯖꯁꯤꯗꯤ ꯚꯥꯏ ꯑꯗꯨꯝ ꯅꯤꯡꯁꯤꯡꯕ ꯍꯥꯏ ꯇꯥꯔꯗꯤ ꯌꯥꯎꯁꯪꯁꯤꯕꯨꯗꯤ ꯀꯥꯎꯗ꯭ꯔꯦ
ꯌꯥꯎꯁꯪꯗꯨꯗꯤ ꯃꯊꯪ ꯆꯍꯤ ꯂꯥꯛꯄꯗ ꯇꯧꯔꯁꯦ
ꯑꯃꯇꯪ ꯃꯃꯥꯡ ꯆꯍꯤꯁꯨ ꯆꯠꯁꯦ ꯆꯠꯁꯦ ꯍꯥꯏꯔꯒ ꯆꯠꯍꯧꯗꯦ ꯑꯝꯇꯪ ꯆꯠꯁꯤꯗꯅ
ꯆꯁꯦ ꯌꯥꯎꯁꯪꯗꯨꯅ ꯀꯣꯟꯅ ꯈꯟꯅꯔꯁꯦ ꯂꯥꯛꯏꯕ ꯀꯥꯡꯁꯤꯗꯅꯦ
ꯑꯥ
ꯀꯩꯅꯣꯒꯤ ꯑꯩꯈꯣꯏꯒꯤ ꯌꯥꯏꯁꯀꯨꯜꯗꯒꯤꯅꯦ ꯑ ꯊꯦꯡꯅꯜꯔꯨꯁꯦ ꯑꯁ ꯃ ꯇ ꯎꯕ ꯆꯪꯄꯣꯟꯒ ꯆꯅꯤ ꯃꯁꯝꯗꯣ ꯅꯪ ꯎꯔꯗꯤ ꯈꯪꯉꯤꯕꯣ
ꯑꯦ ꯀꯃꯥꯏꯅ ꯇꯧꯒꯦ ꯍꯥꯏꯁꯤꯕꯣ
ꯑꯦ ꯃꯁꯪꯅꯣ ꯈ꯭ꯋꯥꯡ ꯌꯧꯕꯤꯅꯤ
ꯑꯣ ꯅꯪꯗꯤ ꯌꯥꯝ ꯐꯖꯅ ꯈꯪꯒꯜꯂꯝꯃꯤꯗ
ꯀꯩꯩꯅꯣꯅꯦꯍ ꯅꯨꯡꯁꯤꯁꯤꯕꯨ ꯅꯪꯕꯨ ꯁꯨꯝ ꯁꯝ ꯈꯟꯒꯠꯇꯅ ꯂꯣꯏꯔꯣ ꯍꯥꯏꯕ꯭ꯔꯣ
ꯍꯣꯏꯅꯦ ꯍꯣꯏꯅꯦ ꯄꯥꯈꯪ ꯑꯣꯏꯔꯤꯉꯩꯁꯤꯗꯤ ꯚꯥꯏ ꯇꯧꯍꯧꯔꯣ ꯇꯠꯇ꯭ꯔ
ꯃꯥꯅꯦꯦ
ꯅꯍꯥ ꯑꯣꯏꯔꯤꯉꯩ ꯄꯨꯟꯁꯤꯗꯤ ꯑꯊꯤꯡꯕ ꯂꯩꯇꯦꯕ
ꯑꯥ ꯍꯣꯏ ꯖꯒꯅꯥꯊꯒꯦ ꯑꯩꯗꯤ ꯑꯩꯈꯣꯏ ꯂꯩꯀꯥꯏꯒꯤ ꯌꯥꯎꯕꯗꯣ ꯑ ꯇ ꯊꯣꯛꯒꯅꯦ ꯇꯔꯦꯒꯕꯤꯗ ꯍ ꯑꯗꯒꯤ ꯃꯣꯏꯒꯤ ꯀꯥꯡ ꯖꯒꯣꯏꯒ ꯁꯥꯗꯅ ꯀꯨꯝꯍꯩ ꯐꯤꯣꯡ ꯎꯠꯇꯅ ꯇꯧꯔꯒ ꯁꯥꯟꯅ ꯂꯣꯏꯨꯔꯒ ꯐꯦꯛꯁꯤꯒ ꯌꯦꯜꯂꯛꯄꯗꯣ
ꯍꯣꯏ
ꯑꯗꯨ ꯂꯩꯁꯥꯕꯤ ꯃꯌꯥꯝꯗꯨꯒ ꯄꯨꯜꯂꯒ ꯂꯩꯁꯥꯕꯤ ꯃꯌꯥꯝꯅ ꯕꯥꯁꯨꯣꯏ ꯏꯁꯩꯒ ꯌꯥꯎꯔꯒ ꯑꯩꯈꯣꯏꯅ ꯇꯔꯥ ꯁꯠꯄꯤꯒ ꯆꯥꯏꯗꯅꯀꯣ ꯆ ꯃꯗꯤ ꯄꯥꯥꯡꯂꯨꯁꯤꯗꯅ
ꯑꯩꯗꯤ ꯚꯩ ꯑꯊꯪꯕ ꯅꯪꯗꯤ ꯒꯣꯕꯤꯟꯗꯗꯒꯤ ꯆꯠꯂ ꯃꯥꯜꯂꯦ ꯑꯩꯗꯤ ꯒꯣꯕꯤꯟꯗꯒꯤꯁ ꯑꯃꯨꯛ ꯆꯠꯇ꯭ꯔꯤꯌꯦ ꯃꯣꯏꯁꯦ ꯚꯥꯏ ꯀꯥꯡꯉꯥ ꯆꯤꯡꯕ꯭ꯔꯣ
ꯀꯗꯥꯏꯗꯒꯤꯅꯣ ꯍ ꯃꯅꯤꯄꯨꯔꯒꯤ ꯑꯇꯩ ꯅꯪꯒꯤ ꯂꯩꯀꯥꯏꯗ ꯆꯤꯡꯉꯛꯄ ꯀꯥꯡꯗꯣ ꯑꯗꯨꯦ ꯁꯥꯠ ꯣꯕꯤꯗꯖꯤꯗꯤ ꯑꯩꯈꯣꯏꯒꯤ ꯂꯩꯀꯥꯏ ꯃꯉꯥ ꯍꯥꯏꯔꯒ ꯈꯪꯅꯔꯤꯅꯤꯀꯣ ꯏꯝꯐꯥꯜ ꯃꯌꯣꯟꯗ ꯈꯔ ꯂꯩꯌꯦ ꯈꯨꯔꯥꯏ ꯋꯥꯡ ꯍꯩ ꯌꯥꯏ ꯁ꯭ꯀꯨꯜ ꯑꯣ ꯑꯥ ꯁꯋꯥꯏ ꯂꯩꯔꯤꯕ ꯉꯁꯥꯏꯒꯤ ꯀꯪꯂꯥꯒꯤ ꯁ꯭ꯋꯥꯥꯏ ꯂꯩꯔꯤꯕ ꯒꯣꯕꯤꯟꯗꯒ ꯅꯪꯅꯔꯤꯕ ꯀꯣꯅꯨꯡꯒ ꯂꯩꯔꯤꯕ ꯈꯔ ꯂꯩꯕ ꯃꯐꯝꯁꯤꯡꯁꯦ
ꯑꯥ
ꯅꯨꯄꯤ ꯃꯆꯥ ꯑꯔꯣꯏꯕꯤꯅꯦꯕ ꯐꯖ ꯐꯖꯕ ꯊꯂꯛꯄꯗ
ꯑꯥ
ꯄꯩꯁꯥ ꯄꯥꯏꯕꯗ ꯉꯥꯛꯇꯅꯤꯗꯣ ꯃꯣꯏꯗ ꯑꯩ ꯃꯁꯥ ꯃꯁꯨꯗꯦꯦ ꯁꯥꯏ ꯐꯗꯒꯤꯗꯤ ꯀꯩꯅꯣ ꯇꯧꯔꯒ ꯅꯨꯃꯤꯗꯥꯡ ꯀꯠꯁꯛꯑꯦ ꯄꯥꯛ ꯂꯣꯏꯁꯟꯕ ꯅꯠꯇꯦ ꯏꯕꯨꯡꯉꯣ ꯃꯔꯥꯎꯁꯕꯥꯁ ꯍꯛ ꯑꯗꯨꯃꯥꯏꯅ ꯀꯨꯏꯅ ꯁꯥꯡꯅ ꯄꯨꯡ ꯑꯍꯨꯝ ꯃꯔꯤ ꯃꯉꯥ ꯑꯃ ꯏꯁꯩ ꯅꯅꯨꯡꯃꯥꯏ ꯇꯧꯔꯒ ꯅꯨꯡꯗꯥꯡꯁꯤꯗꯀꯣ ꯍ ꯀꯥꯗꯅ ꯆꯥꯛ ꯌꯦꯜꯂꯛꯇꯣꯏꯅꯦ ꯀꯦꯆꯔꯤ ꯌꯦꯂ ꯑꯩꯈꯣꯏꯅꯦ ꯈꯦꯆꯤ ꯀꯥꯁꯦ ꯂꯩꯔꯤꯕ ꯂꯩꯀꯥꯏ ꯃꯉꯥꯁꯤꯅ ꯄꯩꯁꯥ ꯃꯥꯏꯕꯥꯛ ꯉꯥꯛꯇꯅꯤꯗꯣꯀꯣ
ꯃꯥꯅꯦ ꯃꯥꯅꯤ ꯃꯥ
ꯃꯣꯏꯅ ꯆꯦꯡ ꯆꯥꯛ ꯍꯋꯥꯏ ꯅꯨꯡꯉꯏ ꯃꯊꯦꯜ ꯃꯨꯀꯣꯏ ꯇꯧꯅꯕ ꯃꯌꯥꯝꯁꯦ ꯄꯤꯗꯔꯑꯕꯅꯤꯅꯀꯣ ꯑꯁ ꯑꯋꯥ ꯇꯅꯥ ꯄꯤꯗꯕꯤꯅꯦꯃꯦ ꯑꯗꯨꯗꯤ ꯑꯗꯨꯗꯤ ꯀꯌꯥꯝ ꯍꯥꯎꯈ꯭ꯔꯦ ꯅꯪ ꯂꯩꯀꯥꯏꯗ ꯁꯨꯝ ꯂꯩꯕꯩꯅꯦ ꯑꯃꯨꯛꯇꯪ ꯃꯄꯥꯟ ꯊꯣꯛꯑꯒ ꯆꯠꯁꯦ
ꯑꯣ ꯑꯗꯨꯕꯨꯗꯤ ꯑꯩꯅ ꯑꯝꯇꯪ ꯌꯥꯎꯔꯨꯕ ꯍꯥꯏꯗꯤ ꯚꯥꯏ ꯅꯣꯡꯃ ꯌꯥꯎꯔꯦ ꯂꯩꯀꯥꯏ ꯏꯃꯥꯟꯅꯕꯁꯤꯡꯒ ꯆꯠꯄ ꯑꯃꯀꯣ ꯑꯩꯈꯣꯏꯒꯤ ꯀꯩꯅꯣꯗꯣ ꯑ ꯑꯩꯈꯣꯏꯒꯤ ꯒꯥꯔꯤꯗ ꯂꯩꯔꯤꯕꯕ ꯀꯕꯥ ꯏꯁꯀꯣꯟ ꯍꯥꯏꯕ꯭ꯔꯥ
ꯍꯥꯥ
ꯍꯣꯏ ꯑꯗꯨꯗ ꯆꯤꯡꯕ ꯍꯥꯏꯗꯤ ꯎꯈꯔꯦ ꯃꯣꯏꯁꯨꯁꯨ ꯌꯥꯎ ꯑꯗꯨꯝ ꯃꯣꯏꯁꯨ ꯆꯥꯎꯋꯤꯅ ꯑꯩꯈꯣꯏ ꯂꯩꯀꯥꯏ ꯆꯤꯡꯅꯕꯗꯗꯤ ꯃꯣꯏꯁꯨ ꯑꯆꯧꯕ ꯆꯤꯡꯉꯦꯗꯅ ꯏꯁꯀꯣꯟꯒꯤꯁꯨ
ꯆꯤꯡ ꯁꯤꯖ ꯆꯤꯡ ꯆ ꯑꯗꯨ
ꯎꯝ ꯑꯗꯨꯅꯤ ꯑꯁ ꯀꯥꯏ ꯃꯣꯏꯒꯤ ꯀꯩꯅꯣ ꯀꯥꯡꯈꯣꯡ ꯍꯥꯏꯒ꯭ꯔꯥ ꯆꯥꯎꯍꯦ
ꯎꯝ ꯑꯩꯈꯣꯏ ꯁ꯭ꯀꯨꯜꯒꯤꯗꯤ ꯈꯪꯗ꯭ꯔꯦ ꯏꯁ꯭ꯀꯨꯜꯒꯤꯅ ꯈꯤꯇꯪ ꯀꯩꯅꯣ ꯂꯩꯈ꯭ꯔꯦꯗꯅꯀꯣ ꯑꯩꯈꯣꯏꯒꯤ ꯒꯣꯕꯤꯟꯗꯖꯤꯁꯤꯗꯤꯕꯣ ꯃ ꯁ ꯐꯖ ꯂꯩ ꯈꯥꯕꯤ ꯊꯣꯛꯑꯦ ꯀꯨꯝꯍꯩ ꯍꯔꯥꯎꯗꯨꯁꯨ ꯅꯨꯡꯉꯥꯏꯔꯦ ꯂꯥꯡ ꯐꯥꯏꯔꯦ
ꯀꯥꯡꯁꯤꯁꯨ ꯅꯨꯡꯉꯥꯏꯅꯤ ꯀꯥꯡꯁꯤꯁꯨ ꯀꯣꯏꯁꯤ ꯊꯧꯏ ꯆꯠꯅꯔꯤꯅꯤ ꯀꯣꯏꯕ
ꯃꯥꯅꯤ ꯇꯥꯡꯁꯦꯗ ꯃꯥꯏ ꯃꯥꯏ ꯅꯨꯡꯁꯤꯖꯕ ꯄꯥꯈꯪ ꯂꯩꯁꯥ ꯃꯌꯥꯝ ꯎꯅꯗꯅ ꯀꯣ
ꯃꯥꯅꯦ ꯃꯥꯅꯦ ꯃꯥꯅꯦ
ꯀꯝꯃꯨꯅꯤꯇꯤꯒꯤ ꯑꯣꯏꯕ ꯇ꯭ꯔꯦꯗꯤꯁꯟꯅꯜ ꯗ꯭ꯔꯦꯁ ꯁꯦꯠꯂꯒ ꯂꯩꯖꯕ ꯂꯩꯇꯦꯡ ꯈꯔ ꯁꯤꯖꯔꯒ ꯑꯗꯨꯒꯤ ꯇꯟꯖꯥ ꯑꯗꯨꯁꯨ ꯐꯪꯖꯔꯤ ꯃꯤꯗꯣ ꯐꯖꯕ ꯎꯠꯄꯒꯤ
ꯃꯥꯅꯦ ꯃꯥꯅꯦ ꯀꯥꯡꯉꯩꯁꯦ ꯁꯤꯁꯨ ꯃꯅꯤꯄꯨꯔꯒꯤꯗꯤ ꯌꯥꯝ ꯊꯤꯅ ꯆꯥꯎꯕ ꯀꯨꯝꯍꯩꯌꯦ ꯃꯅꯤꯅꯦ ꯃꯅꯨꯡ ꯆꯜꯂꯤ
ꯎꯝ ꯈꯪꯗꯦꯗ ꯎꯅꯤ ꯗ ꯇꯅꯧꯔꯛꯏꯔ ꯕꯥꯏ
ꯑꯁ ꯈꯪꯗꯦ ꯚꯥꯏ ꯑꯗꯨꯗꯤ ꯑꯦ ꯀꯥꯡꯁꯦ ꯀꯨꯏ ꯑꯩꯗꯤ ꯀꯥꯡ ꯋꯥꯈꯜꯁꯦ ꯄꯨꯡꯀꯥꯎ ꯀꯧꯔꯕꯅꯦꯕꯅꯤꯅ ꯉꯁꯥꯏ ꯅꯪꯅ ꯍꯥꯏ ꯀꯥꯟꯗ ꯑꯩꯁꯦ ꯀꯔꯤ ꯅꯣꯅꯤꯡꯉꯦ ꯋꯥꯈꯜꯁꯦ ꯈꯜꯂꯤꯅꯦꯕ ꯀꯩ ꯀꯨꯝꯍꯩ ꯂꯩꯒꯦꯅ
ꯑꯣ ꯂꯥꯛꯇꯣꯏꯔꯦ ꯂꯥꯛꯇꯣꯏꯔꯦ ꯂꯥꯛꯇꯣꯏꯔꯦ ꯉꯥꯏꯉꯝꯗꯕ ꯇꯧꯔꯅꯨ ꯑꯃꯨꯛꯇꯪꯗꯤ ꯆꯥꯛꯊꯣꯛ ꯍꯧꯁꯤ ꯀꯩꯗꯧꯔꯒꯦ
ꯌꯥꯔꯦ ꯌꯥꯏꯔꯦ ꯑꯗꯗꯒꯤ ꯑꯩ ꯏꯕꯥꯒꯤ ꯀꯩꯅꯣ ꯂꯩꯔꯦ ꯁꯦꯝ ꯁꯥꯔ ꯂꯩꯔꯒꯦꯍꯦ ꯍꯥꯏꯔꯛꯑꯣ ꯅꯪ ꯑꯗꯨꯒ ꯍꯧꯔꯛꯑꯣ ꯑꯗꯨꯒ ꯆꯠꯂꯁꯤ
ꯍꯣꯏ ꯍꯣꯏ ꯑꯩ ꯑꯩꯈꯣꯏ ꯄꯥꯔꯇꯤ ꯈꯔ ꯍꯧꯔꯛꯈꯤꯒꯦ ꯑꯗꯨꯒ ꯍꯥꯏꯔꯛꯑꯒꯦ ꯃꯔꯣꯟꯗꯣ ꯎꯝ ꯑꯣ ꯊꯦꯡꯁꯤ ꯊꯦꯡꯁꯤ ꯂꯩ ꯄꯊꯔꯣ ꯄꯊꯔ
ꯍꯣꯏ ꯥꯏ ꯎꯝ ꯊꯣꯏ ꯊꯥꯡꯃꯦ ꯊꯃꯦ ꯊ ꯍꯣ ꯍꯣ ꯎ